ꯀꯩꯅꯣ ꯉꯥꯏꯔꯝꯃꯣꯀꯣ
ꯀꯔꯤ
ꯀꯩꯅꯣ ꯅꯪ ꯍꯥꯏꯕꯗꯣ ꯄꯥꯏꯔꯛꯑꯣ ꯍꯥꯏꯔꯣ
ꯑꯣ ꯉꯥꯏꯌꯣꯀꯣ ꯑꯗꯨꯝ ꯄꯥꯌꯣꯀꯣ
ꯍꯣꯏ ꯄꯥꯏꯕꯤꯒꯦ ꯃꯦꯗꯥꯝ
ꯑꯥꯎ ꯏꯁ ꯑꯦ ꯑꯣꯅꯔꯦꯗ ꯁꯝꯗꯤꯀꯣ ꯂꯨ ꯀꯣꯛꯊꯣꯛꯈ꯭ꯔꯗꯤ ꯅꯨꯡꯉꯥꯏꯗꯣꯏꯅꯤ
ꯍꯥ
ꯂꯨ ꯀꯣꯛꯊꯣꯛꯈ꯭ꯔꯗꯤ ꯅꯨꯡꯉꯥꯏꯗꯣꯏꯅꯦꯕ
ꯏꯁ ꯑꯩꯗꯤ
ꯑꯣ ꯍꯣꯏꯅꯦ ꯅꯪꯗꯤꯀꯣ
ꯑꯗꯨ ꯑꯣꯏꯔꯁꯨ ꯁꯥꯌꯦ ꯑꯁ ꯁꯤꯒꯦ ꯇꯧꯋꯦ ꯁꯤ ꯁꯝ ꯞꯥꯟꯅꯕꯗ
ꯆꯥꯛ ꯆꯥ ꯃꯟꯕꯩ ꯁꯤꯗꯧꯔꯦ
ꯇꯥꯏꯌꯦ ꯇꯥꯏꯌꯦꯃꯤ
ꯑꯩꯈꯣꯏ ꯇ꯭ꯔꯦꯅꯔꯅꯣ ꯑꯩꯈꯣꯏ ꯇ꯭ꯔꯦꯅꯔꯅꯣꯀꯣ
ꯎꯝ
ꯆꯥꯛ ꯌꯥꯝ ꯆꯥꯡꯅꯨ ꯍꯥꯏꯕꯅꯦꯕ ꯏꯚꯤꯅꯤꯡꯗ ꯃꯣꯔꯅꯤꯡꯗꯗꯤ ꯆꯥꯕ ꯌꯥꯔꯦꯕꯀꯣ ꯕꯠ ꯏꯚꯤꯅꯤꯡꯗ ꯆꯥꯒꯅꯨ ꯍꯥꯏꯕ ꯇꯥꯗꯦ ꯏꯟꯁꯥꯡ ꯍꯥꯎꯔꯗꯤ ꯆꯥꯕꯅꯦꯕ ꯎꯝ
ꯎꯝ
ꯏꯚꯤꯅꯤꯡꯗ ꯆꯥꯛ ꯆꯥꯕꯁꯤ ꯀꯩꯅꯣ ꯇꯧꯋꯦꯕ ꯏꯁꯥꯁꯤꯡ ꯈꯔꯅꯦ ꯅꯣꯏꯈꯠꯂꯛꯑꯦꯕꯀꯣ ꯑꯗꯨ ꯑꯣꯏꯔꯁꯨ ꯆꯥꯏꯌꯦ ꯑꯗꯨꯝ ꯍꯧꯖꯤꯛ ꯍꯧꯖꯤꯛ ꯊꯕꯛ ꯑꯃ ꯇꯧꯅꯤ ꯇꯧꯕꯅꯤ
ꯂꯩ ꯀꯩ ꯊꯕꯛꯅꯣ ꯊꯕꯛ ꯇꯧꯕ ꯍꯩꯕ꯭ꯔꯥ ꯅꯪꯕꯨ
ꯏ ꯑꯦꯍꯦ ꯇꯧꯅꯨꯗ ꯑꯗꯨꯃꯥꯏ ꯍꯥꯏꯅꯨꯗ
ꯊꯕꯛ ꯇꯧꯕ ꯍꯩꯕ꯭ꯔꯣ ꯅꯪꯕꯣ
ꯎꯝ ꯑꯩꯅ ꯉꯁꯥꯏ ꯀꯔꯤ ꯍꯥꯏ ꯅꯣꯛꯀꯅꯨ ꯍꯥꯏ ꯅꯣꯛꯀꯅꯨ ꯍꯥꯏꯕꯗꯣ
ꯎꯝ
ꯑꯩ ꯑꯩ ꯅꯣꯛꯄꯥ ꯄꯥꯝꯗꯦ ꯍꯥꯏꯕ ꯅꯠꯇ꯭ꯔꯣ
ꯇꯨ ꯑꯩꯁꯨ ꯀꯥꯎꯋꯤꯅꯦ ꯑꯩꯁꯦ
ꯑꯁ ꯇꯜꯂꯦꯍꯦ ꯅꯪꯁꯨ ꯍꯥꯏꯗ ꯉꯥꯏꯔꯤ ꯀꯥꯎꯕꯅ ꯍꯥꯟꯈ꯭ꯔꯦ
ꯂꯩ ꯀꯔꯤꯔꯣ ꯅꯪ
ꯌꯥꯗ꯭ꯔꯦ ꯂꯣꯛ ꯈꯨꯕꯗꯣ ꯌꯥꯗ꯭ꯔꯦ ꯉꯝꯗ꯭ꯔꯦ
ꯈꯨꯨꯒꯅꯣ ꯈꯨꯨꯒꯅꯣ ꯀꯅꯅꯥ ꯈꯨꯨꯒꯅꯣ ꯍꯥꯏꯌꯦ ꯑꯩ ꯑꯌꯨꯝ ꯑꯁ ꯑꯩꯒꯤ ꯃꯥꯡꯗ ꯈꯨꯕꯩ ꯀꯥꯔꯗꯤ ꯑꯥ ꯆꯦꯜꯂꯒ ꯈꯨ ꯀ ꯃ ꯄꯥꯟꯗ ꯃ ꯄꯥꯟꯗ ꯆꯊꯈ
ꯍꯣꯏ ꯁꯦꯟꯗꯣꯛꯑꯒ ꯈꯑꯒꯦ
ꯎꯝ ꯀ
ꯍꯣꯏ ꯍꯥꯏꯕ
ꯎꯝ ꯑꯗꯨꯗ
ꯅꯪꯁꯨ ꯀꯣꯀ꯭ꯔꯣꯁ ꯄꯥꯔꯇꯤ ꯁꯄꯣꯔꯠ ꯇꯧꯕ꯭ꯔꯣ
ꯇꯧꯗꯦꯗ ꯀꯣꯀ꯭ꯔꯣꯁꯀꯣ ꯈꯪꯖꯔꯤ ꯑꯩꯈꯣꯏ
ꯑ
ꯃꯅꯤꯄꯨꯔꯔꯒꯤ ꯀꯣꯀꯣꯁ ꯅꯠꯇ꯭ꯔꯣ
ꯀꯩꯕ
ꯃꯅꯤꯄꯨꯔꯒꯤ ꯀꯣꯀ꯭ꯔꯣꯁꯇꯣ ꯅꯠꯇ꯭ꯔꯣꯕ ꯏ ꯈꯪꯉ ꯈꯪ ꯈ ꯈ ꯍꯥꯏꯕ ꯀꯣꯀ꯭ꯔꯣꯁꯇꯣ ꯑꯣ ꯒꯤ ꯇꯔ ꯒꯤ ꯇꯔ
ꯃꯅꯤꯄꯨꯔꯒꯤ ꯄꯨꯈ꯭ꯔꯣꯁ ꯍꯧꯖꯤꯛ
ꯑꯁ ꯁꯥꯕꯅ ꯁꯤꯗꯧꯔꯦ ꯑꯁ
ꯅꯪꯗꯤ ꯁꯥꯔꯁꯨ ꯅꯨꯡꯉꯥꯏ ꯍꯥꯏꯗ꯭ꯔꯣ
ꯑꯁ ꯈꯪꯗꯦꯗꯥꯃꯜꯂꯗꯤ ꯒ꯭ꯌꯥꯟ ꯇꯥꯔꯦ ꯍꯛꯆꯥꯡꯁꯦ ꯍꯨꯃꯥꯡ ꯉꯥꯛꯇ ꯉꯥꯏ ꯃꯁꯥꯟꯅꯒ ꯈꯔ ꯐꯕꯅꯦꯀꯣ
ꯎꯝ
ꯑꯗꯨ ꯈꯪꯗꯦ ꯏꯃꯥꯟꯅꯕꯤ ꯈꯣꯏ ꯑꯇꯣꯞ ꯑꯇꯣꯞꯄ ꯈꯣꯏꯗꯤ ꯃꯤ ꯅꯨꯄꯥ ꯃꯆꯥꯥ ꯐꯖꯕ ꯎꯔꯗꯤ ꯄꯥꯏꯅꯤ ꯀꯥꯏꯅ ꯌꯥꯝ ꯍꯥꯏꯌꯦ ꯑꯩ ꯌꯥꯝ ꯍꯩꯅ ꯑꯁ
ꯀꯍꯕ
ꯃꯤ ꯏꯃꯥꯟꯅꯕꯤ ꯈꯣꯏꯗꯤꯕꯣ
ꯎꯝ
ꯅꯨꯄꯥ ꯃꯁꯥ ꯐꯖꯕꯒꯨꯝꯕ ꯎꯔꯗꯤ ꯃꯁꯥꯁꯤꯡꯗꯣ ꯄꯥꯏꯅꯤꯡꯉꯦ ꯍꯥꯏꯕ ꯄꯥꯏꯅꯤꯡꯉꯦ ꯍꯥꯏꯕ
ꯇꯂꯣ
ꯑꯗꯨ ꯑꯩꯅ ꯍꯥꯏꯕ ꯑꯩꯗꯤ ꯍꯥꯏꯅꯗꯦ ꯑꯗꯨꯒꯤ
ꯑꯩꯁꯤ ꯍꯣ ꯅꯨꯄꯥ ꯀꯩꯅꯣ ꯖꯤꯝ ꯆꯠꯂꯒ ꯌꯥꯝ ꯐꯕꯛꯀꯤ ꯑꯣꯏꯕ ꯃꯤꯗꯨꯁꯨ ꯑꯩꯗꯤ ꯄꯥꯝꯗꯦ
ꯅꯪꯒꯤꯗꯣ ꯑꯩꯉꯣꯟꯗ ꯏꯟꯗꯥꯏꯔꯦꯛ ꯍꯥꯏꯔꯤꯔꯣ
ꯑꯦ ꯅꯠꯇꯦ ꯑꯃ ꯂꯩꯗꯅ
ꯍ
ꯑꯍ ꯑꯃ ꯂꯩꯌꯦꯅꯦ ꯌꯥꯝꯅ ꯕꯣꯗꯤ ꯕꯤꯜꯗꯔꯒꯤ ꯇꯥꯏꯞꯇ ꯄꯨꯔꯥ ꯀꯩꯅꯣ ꯇꯧꯕꯝꯕꯗꯣ ꯑꯣ
ꯑꯣ ꯃꯁꯥ ꯍꯣꯏ ꯑꯗꯨ ꯑꯩꯈꯣꯏꯅ ꯁꯥꯟꯅꯕꯗꯤꯀꯣ ꯀꯣꯔꯤꯌꯟꯒꯤ ꯇꯥꯏꯞꯇ ꯁꯥꯟꯅꯔꯝꯅꯤꯁꯦ ꯑ ꯑꯣ ꯀꯅꯣ ꯑ ꯄꯥꯏꯅꯗ ꯅꯠꯇ꯭ꯔꯣ
ꯑ ꯌꯥꯝ ꯔꯦꯁꯇ꯭ꯔꯤꯛꯁꯟ ꯊꯝꯃꯦ ꯑꯩ ꯉꯝꯖꯔꯦ
ꯅꯪꯁ ꯏ ꯏꯟꯕꯒ ꯀꯝꯒꯣꯟꯗꯥꯏ ꯅꯪꯕꯨ
ꯉꯝꯅꯤꯕ ꯉꯝꯅꯤ ꯉꯝꯅꯤ ꯑꯁ ꯉꯝꯅꯤꯉꯥꯏ ꯇꯧꯔ ꯂꯣꯏꯔꯗꯅ
ꯉꯝꯅꯤ ꯍꯥꯏꯔꯒ ꯑꯃꯨꯛꯀ ꯑꯃꯨꯛꯀ ꯑꯁ ꯑꯃꯨꯛ ꯍꯥꯞꯆꯤꯜꯂ ꯑꯣ ꯑꯦ
ꯇꯣꯡꯕ꯭ꯔ ꯏꯗꯤ ꯇꯣꯡꯕꯅꯤ ꯉꯥ ꯑꯦꯗꯤ
ꯑꯩꯗꯣ ꯄꯦꯟꯁꯤꯜꯗꯣ ꯑꯩꯅ ꯄꯥꯏꯔꯒ ꯀꯣꯏꯊꯤ ꯊꯌꯦ
ꯎꯝ ꯅꯪ ꯌꯥꯗ꯭ꯔꯦ ꯌꯥꯗ꯭ꯔꯦ ꯀꯣ ꯌꯥꯗ꯭ꯔꯦ
ꯍꯥꯟꯒꯨꯔ ꯄꯅꯤꯗ
ꯀꯅꯦ
ꯏꯆꯥ ꯐꯥꯎ ꯎꯗ꯭ꯔꯤꯒꯥꯟꯗ ꯈꯟꯅꯧ
ꯕꯕꯣ ꯀꯅꯤ ꯑꯩꯈꯣꯟꯁꯤꯡ ꯑꯁꯤ ꯍꯦꯟꯅ ꯆꯥꯎꯕ ꯑꯃ ꯂꯧꯗ꯭ꯔꯣ
ꯐꯖꯩ ꯔꯥꯁꯤ ꯌꯥꯝ ꯌꯥꯎꯑꯦ꯫
ꯍꯥ꯫
ꯔꯥꯁꯤ ꯌꯥꯝ ꯌꯥꯎꯋꯦ꯫
ꯑꯁꯤ꯫
ꯔꯥꯁꯤ ꯌꯥꯝ ꯌꯥꯎꯋꯦ ꯍꯥꯏꯕ ꯔꯥ ꯥꯁꯤ ꯔꯥꯁꯤ ꯅꯪꯒꯤ ꯅꯈꯣꯟꯗꯣ ꯔꯥꯁꯤ ꯌꯥꯝꯅ ꯌꯥꯎꯋꯦ ꯍꯥꯏꯕ꯫ ꯅꯪꯁꯨ ꯌꯥꯗ꯭ꯔꯦꯗ ꯅꯥꯀꯣꯡ ꯌꯥꯗ꯭ꯔꯦꯗ꯫ ꯖꯗꯧꯔꯤ꯫
ꯑꯁ ꯫ ꯅꯪ ꯈꯪꯅꯤꯗ ꯁꯨꯃꯥꯏꯅ ꯍꯥꯏꯔꯛꯄꯁꯦ ꯔꯥꯁꯤ ꯌꯥꯝ ꯌꯥꯎꯋꯦꯀ ꯍꯥꯏꯔꯛꯄꯁꯦ꯫
ꯑꯗꯨꯗꯤ ꯑꯗꯨꯗꯤ ꯑꯩꯒ ꯈꯪꯅꯕ ꯑꯣꯏꯕꯩꯅꯤꯅꯦ ꯑꯩꯅ ꯍꯥꯏꯔꯤꯁꯤꯗꯤ꯫ ꯏꯁ ꯫ ꯑꯩ ꯃꯤꯉꯣꯟꯗ ꯀꯝꯄ꯭ꯂꯤꯃꯦꯟ ꯄꯤꯕꯁꯦ ꯌꯥꯝ ꯐꯖꯩꯅꯦꯀꯣ꯫
ꯍꯣꯏ ꯑꯩ ꯄꯤꯒꯗꯕꯅꯤ꯫
ꯀꯔꯤ ꯅꯪ ꯀꯔꯤ꯫
ꯄꯤꯒꯗꯕꯅꯤ ꯍꯥꯏꯕ꯫
ꯎꯝ ꯍꯣꯏ ꯅꯪꯉꯣꯟꯗꯗꯤ ꯄꯤꯕ ꯇꯥꯕꯅꯤꯀꯣ꯫
ꯍꯣꯏ ꯑꯩꯉꯣꯟꯗ ꯄꯤꯗ꯭ꯔꯗꯤ ꯀꯅꯥꯗ ꯄꯤꯅꯤ ꯀꯅꯥ ꯅꯨꯄꯥꯗ ꯄꯤꯒꯦ ꯍꯥꯏꯕ꯭ꯔꯥ ꯍꯥ꯫ ꯍꯣꯏ ꯑꯩ ꯅꯨꯄꯥꯅꯦ ꯑꯩ ꯅꯨꯄꯥꯅꯦ꯫
ꯉꯝꯗ꯭ꯔꯦ ꯑꯩ ꯂꯣꯛꯁꯦ꯫
ꯑ ꯅꯪ ꯂꫭꯛ ꯈꯨꯒꯅꯨ ꯍꯥꯏꯔꯗꯤ ꯅꯪ ꯈꯥꯡꯒꯗ꯭ꯔꯥ꯫
ꯈꯥꯡꯕꯤꯒꯦ ꯁꯥꯁ꯫
ꯑꯜꯇꯤꯃꯦꯠ ꯒꯜꯐ꯭ꯔꯦꯟꯒ ꯃꯥꯜꯂꯦ ꯇꯜꯂꯦ꯫
ꯑꯁꯤꯗꯣ ꯑꯁꯤꯗꯒꯣ ꯏꯃꯥꯟꯅꯕꯤ ꯑꯃ ꯂꯩꯌꯦꯕꯀꯣ꯫
ꯎꯝ꯫
ꯎꯝ ꯎꯝ ꯗꯨꯝ ꯃꯥꯁꯦ ꯑꯩꯒ ꯐ꯭ꯔꯦꯟꯂꯤ ꯑꯣꯏꯕꯀꯣ꯫ ꯈꯪꯗꯦ ꯅꯨꯄꯤ ꯑꯃ ꯂꯩꯌꯦ ꯑꯗꯨꯝ ꯈꯪꯗꯦ ꯑꯩꯕꯨ ꯑꯗꯨꯝ ꯈꯔ ꯈꯔ ꯌꯦꯡꯁꯤꯟꯕꯒꯨꯝꯕ꯫
ꯑꫭ꯫
ꯑꯣ ꯈꯪꯗꯦ ꯃꯥꯒꯤ ꯐꯤꯂꯤꯡꯁꯨ ꯑꯩꯉꯣꯟꯗ ꯀꯃꯥꯏꯅ ꯂꯩꯕ꯭ꯔꯗꯤ ꯑꯩꯗꯤ ꯑꯗꯨꯗꯤ ꯑꯩ ꯈꯪꯗꯦꯕꯀꯣ ꯑꯗꯨꯕꯨ ꯍ ꯑꯗꯨ ꯏꯃꯥꯟꯅꯕꯤ ꯑꯃꯗꯨꯗꯤ ꯑꯩꯒ ꯌꯥꯝ ꯐ꯭ꯔꯦꯟꯂꯤ ꯑꯣꯏꯕꯅꯦꯕ ꯑꯗꯨꯒ ꯃꯥꯒ ꯑꯗꯨꯝ ꯀꯔꯤ-ꯀꯔꯤ ꯇꯧꯕ ꯉꯥ ꯑꯩ ꯑꯩꯒꯤ ꯄ꯭ꯔꯣꯕ꯭ꯂꯦꯝ ꯂꯩꯔꯀꯥꯟꯁꯨ ꯑꯩ ꯃꯉꯣꯟꯗ ꯑꯗꯨꯝ ꯁꯦꯔ ꯇꯧꯋꯦꯕꯀꯣ ꯃꯥꯒꯤ ꯂꯩꯔꯀꯥꯟꯁꯨ ꯑꯗꯨꯝ ꯑꯗꯨꯕꯨ ꯑꯗꯨ ꯑꯃ ꯅꯨꯄꯤꯗꯣ ꯃꯥꯒꯤ ꯀ꯭ꯂꯥꯁ ꯃꯦꯠꯅꯦꯕ ꯈꯨ ꯀꯣꯔꯁ ꯃꯅꯥꯗꯦꯕ꯫ ꯑꯩꯅ ꯁꯤ ꯁꯤ ꯇꯤꯅꯦꯗꯅ ꯑꯗꯣ ꯏꯃꯥꯟꯅꯕꯤꯗꯨꯅ ꯗꯥꯏꯂꯦꯁꯤꯁ ꯑꯣꯏꯕꯀꯣ꯫ ꯗꯨꯒꯤ ꯍꯧꯖꯤꯛꯀꯤ ꯃꯃꯥꯟꯅꯕꯤꯁꯤꯅ ꯈꯪꯗꯦ ꯀꯂꯛꯄꯩꯔꯥ ꯀꯔꯤꯔꯥ ꯈꯪꯗꯦ ꯃꯤꯉꯣꯟꯗ ꯂꯣꯏꯅ ꯁꯟꯗꯣꯛꯑꯒ ꯑꯩꯒ ꯏꯃꯥꯟꯅꯕꯤꯁꯦ ꯈꯪꯅꯩꯅ ꯍꯥꯏꯔꯛꯄ ꯑꯁ ꯑꯗꯩꯗ ꯑꯩꯅ ꯁꯥꯎꯅꯤꯡꯗꯅ ꯑꯩꯗꯤ ꯇꯦꯝꯕꯔꯁꯨ ꯑꯩꯁꯨ ꯇꯦꯝꯄꯔ ꯑꯩꯁꯨ ꯇꯦꯝꯄꯔꯁꯨ ꯈꯔ ꯐꯠꯇꯦꯕꯀꯣ꯫
ꯎꯝ꯫
ꯑꯗꯨꯒꯤ ꯑꯩꯅ ꯃꯣꯏ ꯔꯨꯝꯗ ꯑ ꯀ꯭ꯂꯥꯁꯔꯨꯝꯗ ꯑꯩꯅ ꯆꯪꯉꯒ ꯑꯩꯁꯦ ꯑꯩꯁꯨ ꯁꯥꯎꯅꯤꯡꯈ꯭ꯔꯦꯕ ꯑꯗꯨꯒꯤ ꯆꯪꯉꯒ ꯑꯩꯁꯦ ꯆꯣꯠꯅꯔꯦꯁꯤꯅꯦ ꯑꯗꯨ ꯏꯃꯥꯟꯅꯕꯤ ꯑꯅꯤꯁꯨ ꯏꯟꯅꯔꯛꯑꯦꯕ ꯍꯥꯏꯗꯤ ꯄꯥꯡꯒꯟꯗꯣ ꯃꯣꯏꯗ ꯃꯕꯥꯅꯤ ꯑꯩꯅ ꯈꯔ ꯑꯩꯉꯣꯟꯗꯤ ꯈꯔ ꯋꯥꯡꯉꯁꯨ ꯄꯥꯡꯒꯟꯗꯣ ꯑꯩꯅ ꯍꯦꯟꯅ ꯀꯟꯕꯒꯤꯀꯣ
ꯎꯝ
ꯑꯗꯨ ꯃꯣꯏꯗꯣ ꯈꯥꯝꯕ ꯉꯝꯗꯦ ꯑꯗꯨ ꯆꯠꯂꯒ ꯑꯗ ꯏꯃꯥꯟꯅꯕꯤ ꯃꯕꯥꯅꯤ ꯑꯣꯏꯅ ꯈꯠꯅꯔ ꯂꯩꯔꯝꯃꯦꯕꯀꯣ
ꯎꯝ
ꯑꯗꯩꯩꯗꯤ ꯑꯩꯗꯣ ꯁꯨꯝ ꯉꯥꯡꯕꯗꯣ ꯇꯜꯂꯕ ꯑꯗꯣ ꯑꯩꯒꯤ ꯏꯃꯥꯟꯅꯕꯤꯁꯨ ꯑꯩꯉꯣꯟꯗꯩꯩ ꯍꯦꯟꯅ ꯇꯦꯝꯄꯔꯗꯨ ꯃꯥꯟꯅ ꯍꯦꯟꯅ ꯐꯠꯇꯕ꯫ ꯑꯁ ꯈꯪꯗꯦ ꯃꯤꯁꯤꯡꯁꯦꯀꯣ ꯀꯂꯛꯄꯨ ꯀꯠꯂꯛꯑꯗꯤ ꯄꯪꯇꯧ ꯇꯧꯋꯦ ꯃꯣꯏꯁꯦ ꯇꯜꯂꯦ꯫
ꯍꯣꯏ ꯇꯜꯂꯤ꯫
ꯑꯗꯨ ꯉꯁꯤꯗꯤ ꯏꯃꯥꯟꯅꯕꯤ ꯑꯃꯁꯨ ꯂꯩꯌꯦ꯫ ꯑꯗꯨꯒ ꯃꯥꯒꯤ ꯃꯃꯥꯟꯅꯕꯤꯗꯣ ꯆꯥꯏꯜꯍꯨꯗ ꯐ꯭ꯔꯦꯟ ꯅꯦꯕ꯫ ꯑꯗꯨ ꯑꯗꯨꯝ ꯑꯩꯈꯣꯏꯒ ꯑꯗꯨꯝ ꯄꯨꯟꯕꯅꯦꯕꯀꯦ ꯅꯦꯄꯥꯂꯤ ꯅꯨꯄꯤꯅꯦꯕꯀꯣ꯫
ꯎꯝ
ꯑꯗꯣ ꯑꯩꯈꯣꯏ ꯑꯗꯨꯝ ꯄꯨꯟꯕ ꯑꯗꯨꯗ ꯑꯃ ꯃꯥꯒꯤ ꯃꯃꯥꯟꯅꯕꯤ ꯑꯃꯗꯨꯅ ꯀꯜꯂꯛꯄꯒꯤꯀꯣ꯫ ꯃꯥꯗꯣ ꯀꯧꯗ꯭ꯔꯕ ꯍꯧꯖꯤꯛ ꯀꯧꯗ꯭ꯔꯕ
ꯅꯍꯣ
ꯑꯗꯨꯁꯨ ꯀꯂꯛꯄꯥꯒꯤ꯫ ꯑꯗꯨꯝ ꯑ ꯑꯃꯁꯨ ꯑꯃꯁꯨ ꯇꯤꯟꯅꯒꯗꯧꯕꯅꯤꯅ ꯁꯨꯃ꯫
ꯍꯣꯏ
ꯑꯗꯨꯅꯦ ꯃꯣꯏ ꯀꯔꯤ ꯀꯜꯂꯛꯄꯁꯤꯅꯦꯗ
ꯀꯔꯤ ꯁꯤꯗꯕꯨ ꯀꯔꯤꯗ ꯔꯦꯁꯤ ꯂꯩꯔꯨꯅꯤ ꯀꯩꯒꯤ꯫
ꯁꯤꯗꯗꯤ ꯂꯤꯁꯤ ꯑꯦꯛꯖꯝ ꯇꯧꯗꯦꯀꯣ꯫
ꯍ
ꯉꯁꯤ ꯑꯩꯅ ꯌꯦꯛꯀꯗꯧꯔꯤꯕꯁꯤ ꯐꯤꯕꯝ ꯏꯆꯥ ꯆꯥꯗꯦ꯫ ꯍꯥꯏ
ꯁꯦ ꯅꯪꯒꯤ ꯗꯥꯎ ꯌꯦꯡꯂꯒꯦ ꯑꯃ ꯍꯦꯛꯇ ꯍꯥꯏꯌꯨꯁꯦ꯫
ꯀꯔꯤ ꯀꯔꯤ ꯍꯥꯏꯎ ꯍꯥꯏꯕꯔꯥ꯫
ꯑꯥꯔꯖꯦꯟꯇꯤꯅꯥꯔꯣ ꯏꯪꯂꯦꯟꯗꯣ ꯍꯥꯏꯕ ꯉꯁꯤꯁꯦ꯫
ꯑꯣ ꯑꯩꯅꯔꯣ ꯑꯩꯩꯅ ꯆꯨꯁꯔꯣ ꯏꯪꯂꯦꯟ ꯑꯁ ꯈꯪꯗꯦꯗ꯫
ꯌꯦꯡꯉꯒꯦ ꯃꯤ ꯌꯦꯡꯒ ꯌꯦꯡꯉꯒꯦ꯫
ꯉꯝꯗ꯭ꯔꯗꯤ ꯅꯪꯉꯣꯟꯗ ꯇꯥꯏꯅꯔꯛꯇꯣꯏ꯫ ꯇꯥꯕꯔꯣ ꯇꯥꯔꯕꯣ
ꯇꯥꯏꯕ
ꯋꯥ ꯉꯥꯡꯗꯅ ꯂꯩꯒꯅꯨꯗ ꯑꯣ꯫
ꯇꯌꯦ ꯇꯥꯏꯌꯦ ꯇꯌꯦ
ꯅꯪ ꯀꯔꯤ ꯇꯧꯕ꯭ꯔꯣ ꯊꯕꯛ ꯌꯥꯝ ꯆꯤꯟꯕꯣ ꯃꯥꯜꯂꯦ
ꯆꯤꯟꯗꯦ
ꯎꯝ
ꯍꯣꯏ ꯑꯩꯗꯤ ꯇꯨꯝꯅꯤꯡꯉꯕꯅꯤ꯫
ꯅꯪ ꯑꯦꯁ ꯀꯌꯥ ꯂꯩꯦꯣ
ꯑꯩꯠ
ꯑꯦꯛꯁ ꯑꯦꯛꯁ ꯑꯦ ꯏ ꯑꯦꯁ
ꯑꯁ ꯉꯝꯗ꯭ꯔꯦꯗ ꯑꯩꯗꯤ꯫
ꯀꯌꯥꯗ ꯃꯆꯤꯟ ꯊꯤꯔꯤꯅꯣ꯫
ꯑꯃ
ꯆ ꯆ ꯅꯆꯤꯟꯊꯤꯒꯟ
ꯆꯣ ꯑꯩꯅ ꯍꯥꯏꯕꯗꯀꯣ ꯊꯥꯖꯗꯦ ꯍꯥꯏꯕ ꯃꯤ
ꯑꯣ ꯍꯣꯏ ꯌꯥꯔꯦ ꯌꯥꯔꯦ ꯊꯥꯖꯩ ꯊꯥꯖꯩ ꯑꯇꯣꯞꯄ ꯊꯥꯖꯔꯁꯨ ꯑꯩ ꯊꯥꯖꯕꯤꯒꯦꯅꯦ ꯅꯠꯇ꯭ꯔꯣ
ꯊꯥꯖꯋꯣ ꯑꯩꯅ ꯉꯥꯡꯕꯁꯦ ꯀꯩꯅꯣꯅꯦ ꯂꯌꯥꯡꯉꯩꯅꯦ ꯑꯗꯨ ꯅꯨꯄꯥꯗꯨꯗꯤ
ꯑꯣ ꯀꯔꯤꯒꯤꯅꯣꯕꯣ ꯑꯁꯨꯛ ꯐꯖꯕ ꯀꯣꯏꯅꯤꯡꯗꯣꯏꯅꯣ ꯑꯇꯣꯞꯄ ꯀꯣꯏꯁꯤ ꯑ ꯇꯥꯕ꯭ꯔꯣ
ꯁꯤꯖꯦ ꯎꯝ
ꯇꯨꯃꯤꯟꯅ ꯂꯩꯒꯅꯣ ꯑꯣ꯫
ꯅꯠꯇꯦ ꯀꯅꯥꯅꯣꯕ ꯅꯪꯅ ꯍꯥꯏꯕꯗꯣ꯫
ꯅꯪꯕꯨꯅꯤ ꯅꯪꯕꯨꯅꯤ ꯅꯪ ꯅꯪ꯫
ꯅꯪ ꯑꯗꯨ ꯅꯨꯄꯥ ꯃꯁꯛ ꯈꯪꯕꯒꯤ ꯇꯥꯏꯞꯇ ꯎꯔꯕꯅꯦꯅꯪ ꯫
ꯑꯣꯍꯣ ꯑꯩꯅ ꯍꯥꯏꯕꯗꯤꯀꯣ ꯅꯨꯄꯥꯗꯣ
ꯎꯝ
ꯅꯪ ꯑꯗꯨꯛ ꯌꯥꯝ ꯐꯖꯕꯗꯣ ꯀꯣꯏꯅꯤꯡꯗꯅ ꯑꯇꯣꯞꯄ ꯀꯣꯏꯔꯤꯗꯨ ꯀꯩꯒꯤꯅꯣ ꯍꯥꯏꯕ ꯑꯣ ꯒ꯭ꯌꯥꯟ ꯇꯥꯔꯝꯃꯅꯤ ꯍꯧꯖꯤꯛꯇꯤ
ꯊꯤ ꯍꯥꯏ ꯩꯖ